ꯍꯜꯂꯣ ꯍꯜꯂꯣ
ꯍꯜꯂꯣ
ꯑꯕꯨ
ꯇꯥꯏꯌꯦ ꯇꯄ
ꯕꯔꯥ
ꯀꯤꯁ ꯇꯧꯗꯦ ꯅꯪꯗꯤ
ꯍꯜꯂꯣ
ꯇꯥꯕ꯭ꯔꯣ
ꯑꯕꯨ
ꯇꯥꯕ꯭ꯔꯣ
ꯍꯜꯂꯣ
ꯍꯜꯂꯣ
ꯑ ꯇ ꯑꯗꯨ
ꯇꯥꯏꯌꯦ ꯅꯪ ꯇꯥꯕ꯭ꯔꯣ
ꯑꯁꯦ ꯇꯥꯏꯌꯦ ꯇꯥꯏꯌꯦ ꯅꯪ ꯀꯔꯤꯗꯕ꯭ꯔꯥ
ꯑ ꯍꯧꯖꯤꯛ
ꯉꯅ ꯀꯔꯤ ꯗꯔꯥ ꯇꯧꯔꯣꯏ ꯑꯥ
ꯅꯪ ꯀꯔꯤ ꯇꯧꯕ꯭ꯔꯥ ꯎꯝ
ꯑ
ꯇꯥꯕ꯭ꯔꯣ ꯍꯣꯏ ꯇꯥꯕ꯭ꯔꯣ
ꯑꯣ ꯉꯁꯤꯗꯤ ꯀꯔꯤ ꯇꯧꯕ꯭ꯔꯥ ꯅꯪꯗꯤ
ꯑꯩꯅ
ꯐꯣꯒ꯭ꯔꯥꯐ
ꯊꯕꯛ ꯆꯠꯄꯅꯦ
ꯑꯣ ꯊꯕꯛ ꯆꯠꯕ꯭ꯔꯥ
ꯍꯣꯏ ꯅꯪꯗꯤ
ꯑꯩ ꯉꯁꯤ ꯑꯩ ꯉꯁꯤ ꯑꯉꯥꯡꯈꯣꯏꯒꯤ ꯁ꯭ꯀꯨꯜ ꯐꯤꯠ ꯊꯤꯕ ꯆꯠꯂꯦ
ꯑꯣ ꯑꯉꯥꯡꯒꯤ ꯁ꯭ꯀꯨꯜ ꯐꯤ ꯄꯤꯕ ꯃꯇꯝ ꯆꯠꯂꯛꯈ꯭ꯔꯥꯕ꯭ꯔꯥ
ꯑꯁ ꯍꯣꯏ ꯖꯨꯂꯥꯏꯒꯤꯗꯤ ꯖꯨꯂꯥꯏꯒꯤ ꯁ꯭ꯀꯨꯜ ꯐꯤ ꯄꯤꯌꯣ ꯍꯥꯏꯕꯒꯤꯀꯣ
ꯈꯣꯏ
ꯉꯁꯤ ꯑꯩ ꯆꯠꯂꯕ
ꯑꯣ ꯃꯥꯒꯤꯅꯤ ꯇꯗꯤ
ꯅꯪꯗꯤ ꯍꯌꯦꯡꯁꯨ ꯑꯣꯐꯤꯁ ꯆꯠꯀꯦꯔꯥ
ꯍꯥꯥ
ꯅꯪ ꯍꯦꯁꯨ ꯑꯣꯐꯤꯁꯁ ꯇꯔ ꯀꯦꯔꯥ
ꯑꯩꯗꯤ ꯍꯌꯦꯡ ꯁꯨꯇꯤ ꯂꯩꯌꯦ ꯍꯌꯦꯡꯀꯣ ꯑꯩꯗꯤ ꯑꯩꯀꯣ
ꯑꯥ
ꯑꯩꯒꯤ ꯏꯃꯥꯟꯅꯕꯤꯁꯤꯡ ꯄꯤꯛꯅꯤꯛ ꯆꯠꯀꯅꯤ ꯍꯣꯏ
ꯎꯝ
ꯎꯝ ꯅꯪ ꯍꯣꯏ ꯅꯪꯁꯨ ꯌꯥꯎꯑꯣ
ꯑꯁ ꯑꯩꯗꯤꯀꯣ ꯑꯩꯗꯤ ꯈꯨꯟ ꯂꯥꯞꯄꯅꯦꯅ ꯆꯠꯄ ꯉꯝꯅꯤꯉꯥꯏ ꯃꯥꯟꯗ꯭ꯔꯦꯗ
ꯎꯝ ꯊꯕꯛ ꯂꯩꯇ꯭ꯔꯦꯗꯤ ꯂꯥꯛꯑꯣ
ꯍꯣꯏ ꯑꯩ ꯑꯩꯁꯨ ꯊꯕꯛ ꯂꯩꯇꯕ ꯀꯥꯟꯗ ꯀꯣꯏꯔꯛꯀꯦꯀꯣ
ꯑꯩꯈꯣꯏ ꯃꯤ ꯀꯨꯟꯒꯨꯝꯕ ꯆꯠꯈꯤꯅꯦ ꯅꯨꯡꯉꯥꯏꯒꯅꯦ ꯂꯥꯛꯑꯣ
ꯑꯩꯈꯣꯏꯗꯤ ꯑꯩꯈꯣꯏꯗꯤ ꯐ꯭ꯔꯦꯟꯁꯁꯨ ꯌꯥꯝꯗꯕꯅꯤꯅꯀꯣ
ꯍꯣꯏ
ꯑꯩꯈꯣꯏꯗꯤ ꯃꯤ ꯂꯣꯏꯃꯛꯗꯨꯣ ꯊꯕꯛ ꯆꯤꯟꯕꯒꯤꯡ ꯆꯠꯄꯁꯨ ꯅꯪꯗꯦꯕ
ꯑꯣ
ꯇꯥꯕ꯭ꯔꯥ
ꯍꯣꯏ ꯇꯥꯏꯑꯦ ꯀꯣ ꯑꯩꯒꯤ ꯋꯤꯟꯗꯣꯗ ꯍꯧꯖꯤꯛ ꯍ‌ꯦꯡꯕ ꯃꯇꯝꯗ ꯑꯩ ꯃꯤ ꯑꯅꯤ ꯎꯏ
ꯅꯪ ꯃꯤ ꯑꯅꯤ ꯎꯌꯦꯕ
ꯍꯣꯏ
ꯑꯁ ꯀꯔꯤ ꯇꯧꯔꯒ ꯂꯩꯕ꯭ꯔꯥ ꯃꯤ ꯑꯅꯤꯗꯣ
ꯑꯩꯈꯣꯏꯒꯤ ꯕꯤꯜꯗꯤꯡ ꯃꯅꯥꯛꯇ ꯑ ꯕꯤꯜꯗꯤꯡ ꯑꯃ ꯂꯩꯌꯦ ꯑꯗꯨꯗ ꯍꯧꯖꯤꯛ ꯃꯤ ꯑꯅꯤ ꯂꯦꯞꯔꯒ ꯂꯩꯌꯦꯦ ꯀꯔꯤ ꯇꯧꯕ ꯈꯪꯗꯦ
ꯑꯣ ꯅꯨꯄꯤꯔ ꯅꯤꯄꯥꯔ
ꯅꯨꯄꯥꯅꯤ ꯅꯨꯄꯥ ꯑꯅꯤ
ꯑꯣ ꯃꯁꯛ ꯐꯖꯕ꯭ꯔꯥ
ꯈꯪꯗꯦ ꯃꯁꯛꯁꯨ ꯐꯖꯅ ꯎꯗꯦ꯫
ꯅꯪ ꯑꯣꯏꯅꯗꯒꯤ ꯂꯥꯎꯕ ꯌꯥꯗꯕ꯭ꯔꯥ ꯀꯔꯤ ꯇꯧꯕ꯭ꯔꯥꯅ ꯑ‌ꯣꯏꯅ
ꯑꯩꯁꯨ ꯏꯀꯥꯏꯅ
ꯑꯁ‌‌ ꯀꯔꯤꯒꯤ ꯏꯀꯥꯏꯕ꯭ꯔꯥ ꯅꯪ
ꯏꯀꯥꯏꯌꯦ ꯑꯩꯗꯤ
ꯅꯪꯁꯨ ꯏꯀꯥꯏꯒꯅ‌ꯣ ꯅꯪ ꯏꯀꯥꯏꯔꯗꯤ ꯅꯨꯄꯥ ꯐꯪꯉꯔ‌ꯣꯏ
ꯑꯥ ꯅꯪ ꯂꯩꯕꯒꯤ ꯑꯩ ꯏꯀꯥꯏꯑꯦ
ꯑꯁ ꯅꯪꯁꯨ ꯑꯩꯉꯣꯟꯅ ꯑꯗꯨꯃꯥꯏꯅ ꯇꯥꯏꯅꯒꯅꯨꯗ
ꯎꯝ
ꯅꯪ ꯍ ꯅꯪ ꯍꯦꯛ ꯑꯣꯐꯤꯁꯇ ꯁꯨꯇꯤꯅꯦ ꯍꯥꯏꯕꯀꯣ
ꯍꯣꯏ ꯁꯨꯇꯤꯅꯦ ꯄꯤꯛꯅꯤꯛ ꯑꯣ ꯑꯩꯒꯤ ꯕꯣꯁꯅꯀꯣ ꯍꯌꯦꯡ ꯁꯨꯇꯤ ꯂꯥꯎꯑꯣ ꯄꯤꯛꯅꯤꯛ ꯆꯠꯂꯣ ꯍꯥꯏꯕꯒꯤ
ꯑꯣ ꯅꯨꯡꯉꯥꯏꯔꯦ ꯅꯪꯗꯤ
ꯍꯣꯏ ꯅꯨꯡꯉꯥꯏꯌꯦ
ꯎꯝ
ꯅꯪ ꯑꯉꯥꯡ ꯂꯩꯕ꯭ꯔꯥ
ꯑꯩꯗꯤ ꯑ ꯂꯨꯍꯣꯡꯗꯔꯤꯗ
ꯂꯨꯍꯣꯡꯗ꯭ꯔꯤ ꯑꯣ ꯑꯁ ꯅꯪꯁꯨ ꯂꯨꯍꯣꯡꯈ꯭ꯔꯣ
ꯑꯩꯗꯤꯀꯣ ꯅꯨꯄꯥ ꯂꯩꯇꯦ ꯍꯣꯏ ꯊꯤꯕꯤꯌꯣ ꯑꯩꯒꯤ ꯅꯨꯄꯥ ꯑꯃ
ꯑꯁ
ꯍꯥꯥ
ꯑꯣ
ꯅꯪ ꯅꯨꯄꯥ ꯂꯩꯕ꯭ꯔꯥ
ꯑꯩꯗꯤ ꯑꯩꯗꯤ ꯑꯩꯁꯨ ꯅꯨꯄꯥ ꯂꯩꯇꯦ ꯎꯝ
ꯅꯪ ꯀꯔꯝꯕ ꯅꯨꯄꯥ ꯄꯥꯝꯕ꯭ꯔꯥ ꯍꯥꯏꯌꯣ ꯍꯣꯏ
ꯑꯁ ꯑꯩꯗꯤ ꯀꯣꯔꯤꯌꯥꯟꯒꯤ ꯅꯨꯄꯥ ꯄꯥꯝꯃꯦꯗꯗꯥ ꯀꯣꯔꯤꯌꯥ ꯀꯣꯔꯤꯌꯥꯟ ꯅꯨꯄꯥ ꯄꯥꯝꯃꯦ
ꯁꯤ ꯁꯥꯕ ꯃꯤ ꯗꯗꯥꯟ ꯇꯥꯎꯕ ꯃꯤꯔꯥ
ꯍꯣꯏ ꯗꯟ ꯁꯨꯝꯕꯝꯃꯤ ꯐꯝꯃꯦ ꯑꯩꯗꯤ
ꯎꯝ ꯑꯩꯗꯤꯀꯣ ꯗꯥꯟꯁ ꯇꯧꯕ ꯃꯤꯗꯤ ꯄꯥꯝꯗꯦ
ꯅꯪ ꯀꯔꯤꯒꯤ ꯄꯥꯝꯗꯕ꯭ꯔꯥ
ꯍꯥꯏꯗꯤ ꯑ ꯎ ꯏꯁꯩ ꯁꯛꯄ ꯑꯗꯨꯒ ꯒꯤꯇꯥꯔ ꯄꯥꯏꯕ ꯍꯥꯏꯕ ꯑꯗꯨꯒꯨꯝꯕ ꯄꯥꯝꯃꯦ ꯍꯥꯏꯗꯤ
ꯗꯨꯀꯥꯟ ꯐꯝꯕ ꯅꯨꯄꯥ ꯀꯣ
ꯎꯝ ꯗꯨꯀꯥꯟ ꯅꯠꯇꯦ ꯗꯨꯀꯥꯟ ꯍꯥꯏꯕꯗꯤ ꯑꯆꯥꯎꯕꯗꯨ
ꯑꯣ ꯑꯩꯗꯤ ꯀ꯭ꯋꯥ ꯌꯣꯟꯕ ꯎꯝ ꯑꯣ
ꯍꯣꯏ
ꯑꯩꯗꯤ ꯁꯦꯀꯦꯟꯍꯦꯟ ꯌꯣꯟꯕ ꯅꯨꯄꯥꯁꯨ ꯄꯥꯝꯃꯦ ꯑꯩꯗꯤ
ꯑ ꯍꯣꯏ ꯑꯗꯨꯁꯨ ꯅꯉꯥꯏꯕꯅꯦ ꯐꯤꯗꯣ ꯐ꯭ꯔꯤꯗꯨ ꯗꯤ ꯍꯣꯏ ꯍꯣꯏ
ꯎꯝ ꯑꯩ ꯑꯗꯨꯒꯨꯝꯕ ꯅꯨꯄꯥ ꯄꯥꯝꯃꯦ
ꯍꯣꯏ ꯑꯩꯁꯨ ꯄꯥꯝꯃꯦ
ꯅꯪꯁꯨ ꯃꯊꯪ ꯇꯥ ꯆꯠꯂꯗꯤ ꯂꯨꯄꯥ ꯐꯖꯕ ꯂꯩꯔꯗꯤ ꯑꯩꯒꯣꯟꯗꯥ ꯁꯨ ꯍꯥꯏꯕꯤꯌꯨꯀꯣ
ꯍꯣꯏ ꯍꯥꯏꯒꯦ
ꯎꯝ
ꯉꯁꯤꯗꯤ ꯀꯔꯤ ꯀꯔꯤ ꯇꯧꯕ꯭ꯔꯥ ꯅꯪꯗꯤ ꯉꯁꯤꯗꯤ ꯀꯔꯤ ꯀꯔꯤ ꯇꯧꯕ꯭ꯔꯥ
ꯁꯤꯔꯣ ꯅꯨꯡꯁꯤꯔ ꯑꯩ ꯑ ꯑꯩꯒꯤ ꯏꯃꯥꯟꯅꯕꯤ ꯌꯨꯝꯗ ꯁꯤꯡꯖꯨꯠ ꯆꯥꯕ ꯆꯠꯄꯅꯦ
ꯑꯣ ꯍꯥꯎꯕ꯭ꯔꯥ
ꯍꯥꯎꯋꯦꯗꯥ ꯑꯗꯨꯕꯨ ꯌꯥꯝ ꯁꯥꯏꯌꯦ ꯃꯣꯔꯣꯛ ꯃꯔꯤ ꯃꯉꯥ ꯍꯥꯞꯄꯒꯤ ꯌꯥꯝ ꯁꯥꯏꯌꯦ
ꯅꯪ ꯃꯔꯣꯛ ꯆꯥꯕ ꯍꯩꯇꯕ꯭ꯔꯥ
ꯃꯣꯔꯛꯔꯥ
ꯑꯥ
ꯃꯣꯔꯣꯛꯇꯤ ꯍꯥꯏ ꯆꯥꯗꯦꯗ
ꯟꯣ
ꯅꯪꯗꯤ ꯆꯧꯑꯨꯝꯕ ꯄꯥꯝꯕ꯭ꯔꯥ
ꯁꯋꯥꯏ ꯌꯥꯝ ꯄꯥꯝꯃꯦ ꯑꯩꯗꯤꯌꯦ ꯁꯋꯥꯏꯗꯤ
ꯑꯣ
ꯅꯪꯗꯤ
ꯑꯩꯁꯨ ꯌꯥꯝ ꯄꯥꯝꯃꯦ
ꯎꯝ ꯑꯩꯒꯤ ꯌꯨꯝꯗ ꯐ꯭ꯂꯥꯋꯔ ꯌꯥꯝ ꯂꯩꯕꯅꯦ
ꯅꯪꯀꯣ ꯅꯪꯅ ꯊꯥꯕ꯭ꯔꯥ
ꯍꯣꯏ ꯑꯩꯅ ꯑꯩꯅ ꯊꯥꯕ ꯑꯩꯅ ꯊꯥꯔꯗꯤꯀꯣ
ꯑ
ꯌꯥꯝ ꯎꯝ ꯐꯖꯕꯅꯦ
ꯑꯣ
ꯎꯝ
ꯑꯩꯗꯤ ꯃꯔꯛ ꯃꯔꯛꯇ ꯁꯂꯥꯎꯁꯨ ꯌꯍꯟꯕꯅꯦ
ꯑꯣ ꯀꯌꯥ ꯀꯌꯥꯅ ꯌꯕ
ꯐꯥꯏꯚ ꯍꯟꯗ꯭ꯔꯦꯠ ꯁꯤꯛꯁ ꯍꯟꯗ꯭ꯔꯦꯠ ꯁꯚꯦꯟ ꯍꯟꯗ꯭ꯔꯦꯠ ꯈꯛꯇꯅꯤꯗ ꯑꯩꯗꯤ ꯌꯥꯝ ꯇꯥꯡꯅꯥ ꯌꯣꯟꯗꯦ꯫
ꯍꯣꯏ ꯃꯅꯥꯏ
ꯑꯩ ꯅꯥ ꯇꯟꯅꯥꯏ ꯌꯝꯃꯃꯦꯟ ꯇꯥꯡꯅꯉꯥꯏꯅ ꯌꯣꯜꯂꯗꯤ ꯃꯤꯅ ꯂꯩꯕꯤꯗꯦꯕꯀꯣ
ꯍꯣꯏ ꯑꯗꯨ ꯑꯗꯨꯗꯤ
ꯑꯗꯨꯒꯤ
ꯎꯝ ꯑꯗꯨ ꯅꯪ ꯗꯨꯀꯥꯟ ꯑꯃ ꯇꯧꯕ꯭ꯔꯥ
ꯑꯩ ꯗꯨꯀꯥꯟ ꯃꯆꯥ ꯃꯆꯥ ꯇꯧꯕꯅꯦꯗꯥ ꯎꯝ
ꯑꯝ ꯎꯝ
ꯎꯝ ꯉꯁꯤꯗꯤ ꯅꯪ ꯀꯔꯤ ꯇꯧꯒꯦꯔ ꯍꯣꯔꯦꯟꯗꯤ
ꯑꯥ ꯀꯔꯤ
ꯅꯪ ꯍꯣꯔꯦꯟ ꯀꯔꯤ ꯇꯧꯒꯦꯔꯥ
ꯍꯣꯔ ꯑꯥꯏ ꯑ ꯇꯤꯚꯤ ꯌꯦꯡꯔꯒ ꯇꯨꯡꯒꯤꯅꯤꯗ꯫
ꯑꯣ ꯅꯪ ꯐꯨꯠꯕꯣꯜ ꯌꯦꯡꯒꯦꯔꯪꯁꯤꯦ
ꯐꯨꯠꯕꯣꯜ ꯉꯁꯤ ꯀꯅꯥꯁꯥꯟꯅꯥꯏꯔꯥ
ꯑꯩꯁꯤ ꯄꯣꯔꯆꯨꯒꯜꯒ ꯏꯁꯄꯦꯟ ꯂꯩꯌꯦ
ꯑꯣ ꯑꯣ ꯑꯗꯨꯗꯤ ꯌꯦꯡꯅꯤꯡꯉꯦ
ꯂꯤꯡꯉꯨꯀꯣ ꯅꯪꯁꯨ
ꯍꯣꯏ ꯌꯦꯡꯁꯤꯅꯦ ꯌꯥꯏꯌꯦ
ꯎꯝ ꯑꯗꯣ ꯅꯪ ꯀꯅꯥꯕꯨ ꯁꯞꯄꯣꯔ꯭ꯠ ꯇꯧꯒꯦꯔꯥ
ꯑꯗꯤ ꯄꯣꯇꯀꯥꯎꯅꯦ
ꯑꯁ ꯀꯔꯤꯒꯤꯅꯣ
ꯑꯩꯗꯤꯀꯣ ꯑꯥꯏꯗꯤ ꯀꯣ
ꯍ
ꯇꯥꯕ꯭ꯔꯥ
ꯑꯣ
ꯇꯥꯕ꯭ꯔꯣ
ꯇꯥꯏꯌꯦ ꯇꯥꯏꯌꯦ
ꯑꯩꯗꯤ ꯔꯣꯅꯥꯜꯗꯨꯅ ꯄꯥꯝꯃꯦ ꯑꯗꯨꯒꯤ
ꯎ
ꯅꯪꯗꯤ
ꯑꯗꯤ ꯉꯁꯤ ꯏꯁꯄꯦꯟ ꯇꯧꯔꯒꯦ ꯁꯄꯦꯟ
ꯑꯣ ꯍꯣꯏꯄ ꯅꯍꯥꯟꯗꯤ ꯌꯦꯡ ꯍꯣꯏ ꯉꯔꯥꯡꯗꯤ ꯌꯦꯡꯕ꯭ꯔꯥ ꯅꯪ
ꯑꯁ ꯉꯔꯥꯡꯗꯤ ꯑꯩ ꯑꯣꯐꯤꯁ ꯆꯠꯄꯒꯤꯀꯣ ꯌꯦꯡꯍꯥꯎꯗ꯭ꯔꯦ
ꯑ
ꯎꯝ
ꯄꯨꯡꯗꯨ ꯑꯃꯅ ꯁꯥꯟꯅꯕꯅꯤꯀꯣ ꯉꯔꯥꯡꯗꯨ
ꯍꯣꯏ
ꯑꯗꯨ ꯀ ꯍ
ꯍꯧꯖꯤꯛꯀꯥꯟꯗꯣ ꯌꯥꯝ ꯊꯦꯡꯅ ꯐꯨꯠꯕꯣꯜꯗꯨꯗ ꯇꯧꯕꯒꯤꯀꯣ
ꯍꯣꯏ ꯑꯗꯨꯅꯦ
ꯑꯩꯈꯣꯏ ꯌꯦꯡꯕꯁꯨ ꯋꯥꯔꯦꯕ
ꯇꯨꯝꯕ ꯃꯇꯝ ꯂꯩꯇꯦ ꯌꯦꯡꯉꯗꯤ
ꯍꯣꯏ
ꯑꯀ ꯌꯦꯡꯅꯤꯡꯕꯁꯨ ꯇꯨꯡꯕ
ꯎꯝ ꯅꯪꯗꯤ ꯀꯅꯥꯒ ꯐꯨꯠꯕꯣꯜ ꯌꯦꯡꯕ꯭ꯔꯥ
ꯑꯩ ꯑꯩ ꯈꯛꯇꯅꯤꯗ
ꯅꯪ ꯅꯪ ꯅꯃꯥꯟꯅꯕꯤꯁꯤꯡꯒ ꯌꯦꯡꯗꯦ
ꯌꯦꯡꯗꯦ ꯑꯩꯗꯤ
ꯎꯝ ꯎꯝ
ꯑꯩꯒꯤ ꯐꯣꯟꯗ ꯌꯦꯡꯕꯅꯦ ꯑꯩꯗꯤ
ꯎꯝ ꯃꯤꯒ ꯌꯦꯡꯕꯁꯦ ꯌꯥꯝ ꯅꯨꯡꯉꯥꯏꯕꯥꯅꯦ꯫
ꯍꯣꯏ ꯅꯨꯡꯉꯥꯏꯕꯅꯤ ꯑꯗꯨꯕꯨ ꯑꯩꯗꯤ ꯑꯩꯒꯤ ꯌꯨꯝꯕ ꯌꯨꯝꯒ ꯏꯃꯥꯟ ꯅꯕꯤ ꯌꯨꯝ ꯁꯤꯟ꯫ ꯎꯝ ꯇꯪ ꯐꯥꯔ ꯅꯦ
ꯑꯣ
ꯑꯗꯨꯒꯤ ꯃꯣꯏꯒꯤ ꯌꯨꯝꯗ ꯆꯠꯄꯁꯨ ꯇꯜꯂꯦ꯫
ꯑ ꯁꯣ ꯇꯗꯤ ꯆꯤꯃꯨꯌꯥ ꯇꯥꯏꯅꯤ ꯇꯟꯅꯦꯔꯥ ꯎꯝ ꯑ
ꯅꯪ ꯀꯔꯤ ꯏꯟꯁꯥꯡ ꯆꯥꯕ꯭ꯔꯥ ꯉꯁꯤ
ꯑꯁ ꯉꯁꯤꯗꯣ ꯑꯩꯈꯣꯏ ꯎꯝ ꯏꯔꯣꯟꯕ ꯅꯪꯗꯤ ꯅꯪꯗꯤ ꯆꯛꯆꯥꯔꯕ꯭ꯔꯥ
ꯑꯩꯗ ꯗꯥꯜ ꯅꯤ ꯗꯥ ꯗꯥꯜ ꯈꯥꯛꯇ꯫
ꯑꯣ ꯀꯅꯥꯅ ꯊꯣꯡꯕ꯭ꯔꯥ ꯅꯪꯅ ꯊꯣꯡꯕ꯭ꯔꯥ
ꯍꯣꯏ ꯑꯩꯅ ꯊꯣꯡꯒꯅꯤ
ꯑꯁ ꯅꯪꯁꯨ ꯀꯔꯤꯒꯤ ꯇꯥꯈꯛꯇ ꯊꯣꯡꯉꯨꯔꯥ
ꯑꯝ ꯑꯩꯗꯤ ꯗꯧꯗ ꯍꯥꯎꯋꯦꯗ ꯍꯥꯎꯋꯦ ꯗꯧ ꯐ꯭ꯔꯥꯏ ꯇꯧꯕꯗꯨ
ꯎꯝ ꯏꯔꯣꯟꯁꯤꯟ ꯅꯪ ꯆꯥꯛ ꯌꯥꯝ ꯆꯥꯎꯀꯣ
ꯍꯣꯏ ꯌꯥꯔꯤꯅꯤ ꯅꯪꯁꯨꯁꯨ ꯌꯥꯝ ꯆꯥꯎꯕ
ꯍꯣꯏ ꯑꯩꯁꯨ ꯐꯖꯅ ꯆꯥꯒꯦ ꯍꯣꯏ꯫
ꯎꯝ
ꯎꯝ ꯎꯝ ꯅꯣꯡ ꯆꯨꯕ ꯑꯗꯨꯗ
ꯍꯣꯏ ꯉꯁꯥꯏ ꯈꯔ ꯈꯔ ꯑꯗꯨꯗꯗꯤ
ꯁꯤꯗꯗꯤ ꯍꯧꯖꯤꯛꯇꯤ ꯆꯨꯗ꯭ꯔꯦ ꯉꯁꯤꯀꯣ ꯑꯩꯈꯣꯏꯔꯣꯝꯗꯀꯣ ꯔꯤꯦꯝꯝꯕꯣ ꯊꯣꯛꯑꯦꯕ ꯎꯝ
ꯐꯖꯕ꯭ꯔꯥ
ꯌꯥꯝ ꯐꯖꯩꯌꯦ ꯑꯗꯣ ꯑꯩꯒꯤ ꯀꯦꯃꯦꯔꯥꯗꯣ ꯐꯖꯕꯅꯦ ꯐꯖꯗꯕꯅꯤꯅꯥ꯫ ꯐꯣꯇꯣꯅ ꯐꯣꯇꯣꯁꯨꯨ ꯅꯝ ꯍꯥꯎꯗ꯭ꯔꯦ
ꯎꯝ ꯑꯩꯁꯨ ꯌꯦꯡꯅꯤꯡꯉꯦ꯫
ꯑꯣ ꯑꯁ ꯑꯩꯅ ꯅꯣꯡ ꯆꯨꯕ ꯀꯥꯟꯗ ꯅꯪꯁꯨ ꯀꯣꯜ ꯇꯧꯔꯛꯀꯦ ꯅꯪꯁꯨ ꯉꯥꯏꯌꯣ ꯀꯣ ꯃꯊꯪꯗꯨꯗꯤ꯫
ꯍꯣꯏ ꯌꯦꯡꯉꯦ ꯌꯦꯡꯒꯦ ꯑꯩꯁꯨ
ꯍꯣꯏ ꯉꯁꯤ ꯌꯦꯡꯉꯣ
ꯎꯝ
ꯎꯝ ꯎꯝ
ꯑꯗꯨꯀꯣ ꯅꯪ
ꯑꯣ
ꯉꯁꯤ ꯂꯥꯏꯔꯤꯛ ꯄꯥꯏꯔꯥ
ꯑꯁ ꯑꯩ ꯑꯩ ꯂꯥꯏꯔꯤꯛ ꯇꯝꯕ ꯂ‌ꯣꯏꯔꯦ
ꯑꯥ ꯑꯗꯨ ꯂꯥꯏꯔꯤꯛ ꯏꯕꯗꯤ꯫
ꯑꯁ ꯂꯥꯏꯔꯤꯛꯁꯨ ꯏꯅꯤꯡꯉꯥꯏ ꯂꯩꯇꯦ ꯑꯩꯗꯤ ꯑꯩ ꯑꯩꯒꯤ ꯑꯉꯥꯡ ꯈꯣꯏꯒꯤ ꯍ‌ꯣꯝꯋꯥꯛ ꯇꯧꯕꯤꯗ꯭ꯔꯗꯤ ꯀꯣ꯫
ꯑꯣ
ꯑꯩ ꯑꯉꯥꯡꯈꯣꯏꯒꯤ ꯍꯣꯝꯋꯥꯛ ꯇꯣꯕꯤꯒꯅꯤ ꯊꯕꯛ ꯑꯇꯣꯞꯄꯗꯤ ꯂꯩꯇꯦ꯫
ꯑꯣ ꯅꯨꯡꯉꯥꯏꯔꯦꯅꯥ ꯑꯗꯨ
ꯑꯁ ꯌꯥꯝ ꯅꯨꯡꯉꯥꯏꯕꯅꯦ ꯑꯉꯥꯡꯒꯤ ꯗ꯭ꯔꯣꯌꯤꯡ ꯇꯧꯔꯒ